ꯍꯜꯂ‌ꯣ
ꯇꯥꯏꯌ‌ꯦ ꯇꯥꯏꯌ‌ꯦ ꯎꯝ ꯊꯕꯛ ꯆꯤꯟꯕ꯭ꯔꯣ
ꯊꯕꯛ ꯆꯤꯟꯕ ꯍꯥꯏꯁ‌ꯦ ꯆꯤꯟꯗ‌ꯦꯗ ꯐꯤꯂꯝ ꯌ‌ꯦꯡꯉꯝꯕꯅ‌ꯦ
ꯎꯝ
ꯀ ꯁꯟꯗꯋꯥꯏꯔꯝꯗ ꯀꯣꯜ ꯇꯧꯔꯛꯏꯁꯤꯕꯨ ꯀꯩ ꯂꯩꯔꯒꯦ
ꯁꯨꯝ ꯇꯧꯔꯛꯏꯕ ꯍꯥꯏꯗꯨꯅ‌ꯦ ꯋꯥꯔꯤ ꯁꯥꯟꯐꯝ ꯂꯩꯇ꯭ꯔꯦ ꯏꯇꯣꯝ ꯂꯩꯕꯅꯤꯅ
ꯎꯝ ꯀꯩꯅꯣ ꯀꯥꯏꯗ ꯂꯩꯒꯦꯗꯧꯔꯤꯁꯨ ꯃꯈꯣꯟꯁ ꯏꯀꯣ ꯆꯠꯄ ꯑꯃ ꯌꯥꯎꯋꯤꯗ
ꯀꯩꯅꯣ ꯋꯥꯁ꯭ꯔꯝꯗ ꯂꯩ
ꯑꯣ ꯇꯣꯛꯀꯅꯤꯗ ꯀꯩ ꯀꯩ ꯃꯠꯊꯦꯜ ꯆꯥꯈ꯭ꯔꯒꯦ ꯉꯁꯥꯏꯕꯣ
ꯎꯝ
ꯅꫭꯏ ꯉꯁꯤ ꯊꯥꯕꯛ ꯆꯦꯠꯇ꯭ꯔ
ꯊꯕꯛ ꯆꯠꯂꯨꯏꯌꯦ ꯉꯥꯏꯍꯥꯛ ꯌꯥꯝ ꯀꯨꯏꯅ ꯆꯠꯇ꯭ꯔꯦꯗ ꯉꯁꯤꯗꯤ ꯅꯣꯡꯅꯒ ꯆꯨꯕꯅꯦ ꯊꯕꯛꯇꯣ ꯆꯠꯄꯗ ꯌꯥꯝ ꯅꯨꯡꯉꯥꯏꯇ꯭ꯔꯕ ꯍꯥꯏꯇꯥꯥꯔꯦ ꯉꯥꯏꯍꯥꯛꯄꯨꯗꯤ ꯆꯠꯂꯝꯃꯦ ꯅꯣꯡ ꯀꯟꯁꯤꯜꯂꯛꯄꯗꯨꯗ ꯇꯣꯛꯊꯣꯛꯑꯒꯦꯅ ꯑꯗꯨꯝ ꯆꯪꯉꯒ
ꯅꯨꯡꯊꯤꯟꯗ ꯅꯣꯡ ꯆꯨꯒꯥꯕ꯭ꯔꯥꯅꯦ
ꯑ ꯅꯨꯡꯊꯤꯟ ꯍꯥꯏꯁꯦ ꯅꯨꯡꯊꯤꯟꯗꯤ ꯅꯨꯡꯊꯤꯟꯗꯤ ꯆꯨꯗ ꯃꯥꯜꯂꯦꯗ ꯀꯩꯅꯣꯒꯤ ꯑꯌꯨꯛꯀꯤ ꯑꯩꯒꯤ ꯊꯥꯕꯛ ꯆꯠꯄꯥ ꯇꯥꯏꯃꯤꯡꯗꯣ
ꯎꯝ
ꯇꯔꯥꯃꯥꯊꯣꯏ ꯕꯥꯔꯣ ꯍꯣꯏ ꯑꯟꯗꯥꯏ ꯇꯥꯏꯃꯤꯡꯗꯨꯣ ꯍꯣꯏ ꯑꯟꯗꯥꯏ ꯇꯥꯏꯃꯤꯡꯗꯣ ꯌꯥꯝ ꯀꯟꯅ ꯆꯨꯒꯤꯕꯅꯤꯗ ꯒꯥꯔꯤꯒ ꯊꯧ ꯌꯥꯗꯦ ꯈꯪꯉꯤꯗꯅ ꯑꯩꯗꯤ ꯑꯩꯒꯤ ꯊꯕꯛꯇꯣ ꯒꯥꯔꯤ ꯃꯆꯥꯗ ꯆꯠꯄꯅꯤꯅ ꯑꯆꯧꯕꯗ ꯆꯠꯇꯕꯅꯤꯅꯀꯣ ꯒꯥꯔꯤ ꯊꯧꯕ ꯈꯣꯠꯄꯗ ꯌꯥꯝ ꯐꯔꯛ ꯇꯥꯔꯕ ꯑꯩ ꯔꯦꯟ ꯀꯣꯠꯅꯦ ꯇꯧꯔꯤꯁꯤꯅ ꯀꯥꯏꯗꯩ ꯈꯣꯡꯒ꯭ꯔꯥꯎ ꯌꯥꯎꯗꯕꯅꯤꯅ ꯆꯣꯠꯄꯅ ꯍꯦꯟꯖꯜꯂꯛꯑꯕꯀꯣ
ꯎꯝ
ꯌꯦꯡꯉꯣꯗꯅ ꯊꯕꯛ ꯆꯠꯄ ꯍꯥꯏꯕꯨꯕꫭ ꯀꯣꯡꯀꯩꯀꯩ ꯆꯣꯠꯂꯛ ꯈꯣꯠꯂꯒ ꯃꯤ ꯃꯥꯡ ꯇꯨ ꯃꯥꯡꯗ ꯆꯪꯃꯕ ꯈꯣꯠꯄꯗꯨ ꯅꯨꯡꯉꯥꯏꯇꯦꯗꯅꯀꯣ ꯑꯗꯨꯒꯤ ꯐꯔꯦ ꯈꯔ ꯈꯔ ꯊꯕꯛ ꯈꯔꯗꯨ ꯑꯗꯨꯝ ꯊꯣꯛꯑꯃꯤꯅ ꯉꯁꯤꯒꯤꯗꯤ ꯂꯣꯏꯁꯤꯜꯂꯒꯦꯅ ꯂꯣꯏꯁꯤꯜꯂꯒ ꯁꯇꯔꯗꯦꯗꯒ ꯑꯣꯏꯔꯦꯗꯅꯀꯣ ꯋꯤꯀꯦꯟꯁꯨ ꯇꯥꯕꯅꯤꯅ ꯑꯗꯨꯃꯥꯏꯅ ꯇꯧꯔꯒ ꯂꯣꯏꯁꯜꯂꯦ ꯅꯪꯗꯤ ꯀꯔꯤꯝ ꯆꯠꯇ꯭ꯔꯕꯣ ꯉꯁꯤꯒꯤ
ꯆꯠꯇꯦ ꯉꯁꯤꯗꯤ ꯁꯦꯇꯔꯗꯦꯅꯤꯅ ꯐꯃꯨꯡꯗ ꯇꯥꯔꯂꯩ
ꯎꯝ ꯅꯣꯏ ꯀꫭꯂꯦꯁ
ꯅꫭꯏ ꯀꫭꯂꯦꯁ ꯀꯥꯅꯥ ꯍꯧꯈꫭꯏꯕ ꯀꯃꯥꯏꯅ ꯇꯧꯔꯤꯒꯦ ꯏꯁ ꯅꫭꯏ ꯀꫭꯂꯦꯁ ꯀꯥꯅꯥ ꯍꯧꯈꫭꯏꯕ ꯀꯃꯥꯏꯅ ꯇꯧꯔꯤꯒꯦ ꯍꯥꯎꯗꯔꯤꯗ
ꯀꯩꯅꯣ ꯐꯣꯟ ꯌꯦꯡꯕ꯭ꯔꯣ ꯃꯈꯣꯟ ꯑꯝ ꯇꯥꯏꯗ
ꯑꯣ ꯃꯥꯈꫭꯟ ꯇꯕ꯭ꯔ
ꯇꯥꯏꯌꯦ ꯇꯥꯏꯌꯦ ꯅꯪ ꯐꯣꯟ ꯌꯦꯡ ꯃꯥꯜꯂꯦ
ꯎꯝ ꯐꫭꯟ ꯌꯦꯡꯉꯝꯕꯅꯤ
ꯑꯣ ꯀꯩ ꯌꯦꯡꯉꯝꯃꯤꯅꯣ ꯇꯥꯗ꯭ꯔꯦ ꯇꯥꯗ꯭ꯔꯦ ꯀꯩ ꯌꯦꯡꯉꯝꯃꯤꯅꯣ
ꯎꯝ ꯀꯩꯅꫭ ꯌꯦꯡꯉꯝ ꯕꯅꯤꯗ ꯁꯨꯝ ꯃꫭꯏ ꯗꯤꯁꯀꯁꯟ ꯑꯃꯥ
ꯑꯣ ꯗꯤꯁꯀꯁꯀ ꯌꯥꯝ ꯇꯥꯔꯕꫭ ꯍꯧꯖꯤꯛ ꯀꯥꯟꯅꯤ ꯀꯃꯥꯏꯅ ꯇꯧꯕꯅꯣ
ꯑꯗꯨ ꯈꯪꯗꯦ ꯑꯍꯟ ꯑꯣꯏꯁꯤꯔꯛꯄ ꯌꯥꯗꯦꯅꯦ
ꯑꯁ ꯑꯣꯟꯊꯣꯛꯄꯅꯤꯗ ꯃꯥꯅꯤ ꯄꯨꯟꯁꯤꯁꯦ ꯑꯞꯗꯦꯠꯁꯦ ꯂꯥꯏꯞꯁꯦ ꯑꯞꯗꯦꯠ ꯇꯧꯔꯦ ꯍꯥꯟꯅꯒꯤ ꯀꯩꯅꯣꯗꯣ ꯑꯣꯏꯗ꯭ꯔꯦꯅꯦ ꯑꯗꯨꯗꯤꯀꯣ
ꯁꯟꯋꯥꯏꯔꯝꯖꯨ ꯑꯣꯏꯁꯜꯂꯦ ꯃꯝꯖꯨ ꯐꯝꯖꯤꯜꯂꯦ ꯋꯦꯗꯔ ꯍꯥꯏꯔꯦ ꯐꯖꯔꯦ ꯆꯠꯄ ꯈꯣꯠꯄꯒꯤ ꯄ꯭ꯔꯣꯒꯥꯝ ꯀꯔꯤꯝ ꯂꯩꯇ꯭ꯔꯕꫭ ꯉꯁꯤ ꯁꯤꯕꯣ
ꯂꯩꯇꯦꯗ ꯀꯝ ꯂꯩꯇꯦ ꯑꯩ ꯍꯌꯦꯡ ꯍꯌꯦꯡꯒꯗꯤ ꯁꯠꯂꯨꯔꯦ
ꯍꯌꯦꯡ ꯆꯠꯄ ꯌꯥꯏ ꯍꯥꯏꯁꯦ ꯀꯩ ꯂꯝ ꯆꯠꯇꯧ ꯂꯩꯒꯦ
ꯍ ꯆꯒꯥꯅꯤ ꯂꯩꯒꯥ
ꯎ ꯑꯣ ꯅꯣꯏ ꯍꯌꯦꯡ ꯆꯤꯡ ꯀꯥꯟꯅꯒꯗ꯭ꯔꯣ
ꯎꯝ ꯑꯗꯨꯅꯤ ꯈꯔ ꯍꯅꯤꯁꯨ
ꯑꯣ ꯑꯗꯨꯗ ꯅꯣꯏ ꯊꯥꯡꯖꯒꯨꯝꯕꯗ ꯀꯛꯑꯝꯃꯗꯤ ꯐꯗꯤ ꯐꯒꯗꯅꯤ ꯅꯣꯏꯒꯤꯗꯣ ꯅꯣꯡꯃꯥꯏꯖꯁꯤꯅ ꯀꯥꯒꯦ ꯍꯥꯏꯔꯣ ꯇꯨꯝꯕ ꯅꯨꯡꯉꯥꯏꯗꯕ ꯇꯥꯏꯃꯤꯡꯗꯨꯣ ꯆꯤꯡꯒꯥꯒꯔꯥ
ꯎꯝꯥꯈꯠꯇꯨꯅꯦ ꯈꯜꯂꯤꯁꯦ ꯁꯦꯇꯔꯗꯦꯗ ꯑꯗꯣ ꯀꯩꯅꯣꯗ ꯑꯌꯨꯛꯇ ꯀꯥꯕꯗꯤ ꯍꯥꯏꯒꯤꯅꯤ
ꯎꯝ ꯌꯥꯕꯨꯗꯤ ꯌꯥꯏꯗꯅ ꯑꯗꯨ ꯑꯣꯏꯇꯥꯔꯒꯁꯨ ꯅꯣꯡꯃꯥꯏꯖꯤꯡꯒꯤ ꯑꯌꯨꯛꯇꯨ ꯇꯨꯝꯕ ꯅꯨꯡꯉꯥꯏꯗꯅ ꯑꯩ ꯇꯨꯝꯕ ꯐꯪꯖꯗꯕ ꯃꯤꯗꯨꯅꯦ
ꯅꯥꯟꯈꯩ ꯇꯨꯝꯃ ꯋꯥꯠꯂꯒ ꯑꯗꯨꯝ ꯂꯩꯔꯨꯕꯗꯧꯅ
ꯅꯠꯇꯦ ꯅꯠꯇꯦ ꯅꯠꯇꯦ ꯅꯠꯇꯦ ꯇꯨꯝꯕ ꯋꯥꯐꯩ ꯅꯠꯇꯕ ꯍꯥꯏꯗꯤ ꯊꯕꯛ ꯆꯠꯅꯤ ꯈꯟꯕꯒꯤ ꯋꯥꯈꯜꯗꯣꯀꯣ ꯇꯨꯝꯃꯁꯨ ꯅꯨꯡꯉꯥꯏꯅꯧ ꯇꯨꯝꯕ ꯐꯪꯗꯕꯗꯣ ꯑꯗꯨꯝ ꯇꯨꯝꯅꯤ ꯅꯨꯡꯉꯥꯏ ꯇꯨꯝꯅꯤ ꯃꯦꯅꯦꯖꯔꯅ ꯐꯣꯟ ꯇꯧꯁꯤꯜꯂꯛꯀꯅꯤ ꯇꯨꯝꯕ ꯀꯥꯏꯅꯤ ꯗꯨꯁ ꯀꯨꯗꯤ ꯃꯤꯍꯨꯟ ꯆꯤꯡꯒꯨꯝ ꯆꯤꯡꯀꯥꯟꯅ ꯑꯗꯨꯏ ꯁꯥꯎꯕꯨꯗꯤ ꯁꯟꯗꯦꯁꯤꯗꯤ ꯀꯔꯝ ꯇꯧꯔꯛꯈꯤ ꯂꯥꯎꯔꯔꯣꯏ ꯇꯧꯔꯁꯨ ꯃꯥ ꯂꯧꯗꯕ ꯌꯥꯔꯦ
ꯆꯤꯟꯇꯥꯥꯔ ꯍꯧꯗꯤ ꯀꯦ ꯀꯅꯥꯝ ꯀꯩꯝ ꯍꯥꯏꯔꯣꯏꯒꯅꯤ ꯆꯥꯅꯤꯡ ꯃꯇꯝꯗ ꯑꯩ ꯃꯣꯟꯇꯥꯗ ꯍꯣꯏ
ꯌꯥꯏ ꯌꯥꯏꯌꯦ ꯑꯗꯨꯕꯨꯅꯤ ꯀ ꯀꯥꯏꯗꯦꯗ ꯑ ꯀꯩꯅꯦ ꯍꯥꯏꯔꯤꯁꯤꯅ ꯀꯩꯅꯣꯒꯤ ꯋꯥꯔꯤꯅꯤꯗ ꯇꯨꯝꯕꯣꯏ ꯋꯥꯔꯤꯅꯤꯗ ꯑꯗ ꯆꯤꯡ ꯀꯥ ꯅꯨꯡꯉꯥꯏ ꯀꯩꯅꯣꯅꯦ ꯃꯊꯛꯇꯒ ꯂꯦꯞꯇꯅ ꯈꯣꯠꯇꯅ ꯁꯤꯗꯩꯁꯤꯗ ꯚ꯭ꯌꯨꯒ ꯌꯦꯡꯗꯅ
ꯇ ꯍꯥꯏꯕꯨ ꯐ ꯑꯗꯨꯨꯝꯃ ꯂꯣꯏꯦ
ꯑꯁ ꯀꯥꯏꯗꯅꯣꯗ ꯇꯨꯝꯕ ꯍꯥꯏꯔꯒ ꯃꯤꯒꯤ ꯇꯨꯝꯕ ꯅꯨꯡꯉꯥꯏꯕ ꯃꯇꯝ ꯂꯩꯌꯦ ꯑꯌꯨꯛ ꯀꯤ ꯄꯨꯡ ꯃꯉꯥꯗꯨꯅ ꯄꯨꯡ ꯅꯤ ꯃꯄꯥꯟ ꯃꯄꯨꯟ ꯁ ꯍꯥꯏꯕꯛꯁꯦ ꯇꯨꯝꯕ ꯈ꯭ꯋꯥꯏ ꯅꯨꯡꯉꯥꯏꯕ ꯃꯇꯝꯅꯤ ꯀꯩ ꯍꯥꯏꯇꯥꯔꯦ ꯇꯨꯝꯕꯗ ꯅꯨꯡꯉꯥꯏꯕꯗꯣ ꯏꯁꯥꯗ ꯐꯥꯎꯍꯟꯕꯅꯦꯕ
ꯎꯝ
ꯑꯣꯏ ꯍꯥꯏ ꯇꯥꯏꯃꯤꯡꯗꯨꯁꯨ ꯂꯣꯏ ꯐꯪꯕꯅꯦꯕ ꯑꯗꯨꯒꯤ ꯋꯥꯅꯤꯗ ꯑꯗꯨꯅ ꯍꯌꯦꯡ ꯆꯤꯡ ꯀꯥꯅꯤ ꯍꯥꯏ ꯖꯤꯕꯨꯣꯅ ꯀꯌꯥꯝ ꯀꯥꯗꯅꯣ
ꯗꯤ ꯑꯩꯈꯣꯏ ꯌꯦꯪꯅ ꯍꯧꯅꯔꯝꯅꯤ ꯑꯩꯈꯣꯏ ꯑꯍꯨꯝ ꯃꯔꯤ ꯃꯉꯥ
ꯎꯝ ꯎꯝ
ꯅꯅꯦ ꯀꯗ ꯃꯥꯗ ꯊꯤꯡꯗꯕ ꯄꯥꯝꯕꯅꯤꯅꯦꯀꯣ ꯑꯩꯗꯤ ꯄꯨꯁꯤ ꯂꯁꯤ
ꯑꯗꯨ ꯇꯥꯗ꯭ꯔꯤ ꯀꯩ ꯍꯥꯏꯅꯨ
ꯇꯥꯗꯕ
ꯇꯥꯏꯦ ꯇꯥꯏꯦ ꯀꯌꯥꯃꯤ ꯊꯒꯦ
ꯍꯂꯣ
ꯇꯥꯏꯦ ꯇꯥꯏꯦ ꯅꯪꯁꯥꯏ ꯍꯥꯏꯔ ꯇ ꯍꯧꯗ꯭ꯔꯔꯤꯕ ꯇꯥꯏꯌꯦ ꯇꯥꯏꯌꯦ
ꯑ ꯀꯣ ꯇꯥꯕ꯭ꯔꯥ ꯌꯦꯡꯉꯨꯀꯣ
ꯇꯥꯏꯌꯦ ꯇꯥꯏꯌꯦ ꯇꯥꯏ ꯇꯥꯏ ꯀ ꯀꯌꯥꯕꯅꯖꯤ ꯀꯗꯩ ꯇꯥꯍꯧꯗ꯭ꯔꯦ
ꯎꯝ ꯀꯃꯥꯏꯗꯤ ꯀꯃꯥꯏ ꯊꯤꯖꯦ
ꯅꯠꯇꯦ ꯅꯠꯇꯦ ꯅꯣꯏ ꯍꯧꯖꯤꯛ ꯀꯩꯅꯣ ꯆꯤꯡ ꯀꯥꯕꯤ ꯋꯥꯔꯤ ꯅꯨꯡꯁꯥꯒꯤꯗ
ꯏ ꯑꯩ ꯅꯣꯏ ꯅꯨꯄꯤꯤꯒꯗꯤ ꯌꯥꯎꯗꯔꯥ ꯍꯪꯕꯅꯤꯗ
ꯑꯣ
ꯑꯗꯨꯗꯨꯗ ꯄꯨꯡꯗ ꯑ ꯆꯤꯡꯒꯨꯗ ꯄ ꯂꯣꯏ ꯉꯝꯗꯕ
ꯑꯣ ꯀꯩꯔ ꯀꯟꯁꯤꯔꯣꯡ ꯃꯃꯥꯡꯗꯩ ꯀꯥꯔꯦ ꯊꯧꯅꯤꯡꯉꯤꯗ ꯑꯃꯨꯛꯀ ꯀꯥꯗꯣꯏꯔꯣ
ꯀꯔꯦ ꯀꯥꯕꯨꯗꯤ ꯀꯥꯔꯦ ꯑꯗꯨ ꯅꯨꯄꯤ ꯌꯥꯎꯗꯦꯅ
ꯎꯝ ꯑꯣ ꯍꯟꯗꯛꯅ ꯌꯥꯎꯍꯟꯒꯦꯕꯀꯣ
ꯎꯝ ꯃꯣꯏ ꯌꯥꯎꯒꯦ ꯍꯥꯏꯔꯗꯤ ꯑꯗꯨꯅꯤ ꯆꯤꯡꯗ ꯆꯤꯞꯁ ꯇꯧꯗꯣꯏꯔꯥ ꯅꯠꯇ꯭ꯔꯒ ꯃꯣꯏ ꯄꯨꯨꯗꯕꯤ ꯀꯥꯕ꯭ꯔꯥꯗꯤ ꯀꯥꯦ
ꯎꯝ ꯅꯨꯄꯤꯤ ꯑꯃꯕꯨꯨꯛ ꯌꯥꯎꯕ ꯍꯥꯏꯁꯦ ꯑꯣꯏꯗꯤ ꯑꯣꯏꯔꯣꯏꯗꯀꯣ
ꯍꯣꯏ ꯍꯣꯏꯗ ꯍ
ꯎꯝ ꯑꯣ ꯖꯒꯥ ꯏꯁꯄꯣꯔꯇꯤ ꯀꯩꯅꯣ ꯇꯧꯔꯕꯣ
ꯀꯥꯏꯗꯦ ꯍꯦ ꯃꯥꯡꯈ꯭ꯔꯅꯤ
ꯎꯝ ꯑꯣꯏꯔꯣ ꯑꯣꯏꯔꯣ ꯉꯝꯃꯣꯏꯗ
ꯅꯪꯁꯨ ꯀꯥꯎꯖꯤꯛ ꯀꯩꯅꯣ ꯍꯥꯏꯌꯦ ꯅꯪ ꯀꯩꯝ ꯂꯩꯇꯕ ꯅꯠꯇꯣ ꯀꯨꯇ꯭ꯔ
ꯌꯥꯏ ꯌꯥꯏ ꯀꯥꯕꯨ ꯦ ꯑꯗꯨ ꯀꯂꯦꯖꯦ ꯍꯌꯦꯡ ꯇꯨꯝꯕ ꯃꯇꯝꯗꯣ ꯑꯕ ꯃꯇꯝꯗꯣ ꯀꯥꯏꯒꯗ꯭ꯔꯅ ꯁꯨꯝ ꯈꯥꯖꯥꯟꯅꯔ
ꯑꯁ ꯌꯥꯔꯦ ꯅꯪ ꯆꯍꯤ ꯀꯨꯟ ꯍꯦꯜꯂꯕ ꯅꯪ ꯆꯍꯤ ꯀꯨꯟ ꯁꯨꯕ ꯇꯨꯝꯃꯑꯕꯅꯤ ꯀ
ꯎꯝ ꯀꯥꯎꯗ꯭ꯔꯤꯅꯤꯅꯦꯍꯦ ꯑꯗꯨꯅꯀꯣ
ꯑꯗꯨ ꯅꯣꯡꯒꯗꯤ ꯈꯤꯇꯪ ꯑꯌꯨꯛ ꯉꯇꯥ ꯍꯧꯒꯠꯂꯒ ꯆꯠꯂꯨ ꯌꯥꯏ ꯀꯩꯅꯣ ꯇꯨꯝꯕ ꯊꯥꯗꯣꯛꯑꯣ ꯍꯥꯏꯕꯁꯨ ꯅꯠꯇꯦꯨꯝ
ꯃꯥꯅꯦ ꯃꯥꯅꯦ ꯂꯅꯦꯦ ꯑꯗꯨꯅ ꯍꯌꯦꯡ ꯀꯥꯄꯄꯤ ꯈꯣꯠꯄꯤ ꯇꯔꯦ ꯑꯗꯨ ꯄꯣꯠꯇꯤ ꯍꯥꯏꯅꯗ꯭ꯔꯤꯕꯀꯣ
ꯁꯁꯦ ꯍꯥꯏꯅꯗ꯭ꯔꯤ ꯆꯤꯡꯁꯦ ꯁꯨꯝ ꯃꯌꯥꯝꯗꯤ ꯀꯥꯔꯛꯑꯕꯅꯤꯅ ꯀꯔꯝꯕ ꯀꯥꯗꯣꯏꯅꯣ ꯈꯜꯂꯤꯒ
ꯎꯝ
ꯌꯥꯎꯍꯧꯗꯔꯤꯅꯤꯅ ꯀꯣꯛꯅ ꯇꯥꯍꯧꯒꯕꯅꯤꯅ
ꯑꯗꯨ ꯅꯣꯏ ꯑꯗꯨꯣ ꯍꯥꯏꯔꯒ ꯍꯟꯗꯛ ꯀꯩꯅꯣꯒꯤ ꯀꯩꯕ ꯂꯪꯉꯠ ꯊꯦꯡꯒꯤ ꯃꯥꯅ ꯊꯦꯡꯒꯤ ꯃꯈ ꯀꯟꯅ ꯍꯧꯖꯤꯛ ꯚꯥꯏꯔꯦꯟ ꯆꯠꯂꯤꯕꯅꯤꯅꯦ
ꯇꯣ ꯂꯥꯡꯅ ꯊꯦꯜꯗꯣ ꯀꯥꯜꯂꯤ ꯑꯃꯨꯛ ꯈꯪꯗꯦ ꯅꯪ ꯈꯪꯕ꯭ꯔꯣ
ꯑꯥ ꯈꯪꯉꯦ
ꯍ ꯎꯝ ꯈꯩꯁꯜꯗ
ꯈꯪꯉꯦ ꯑꯩ ꯈꯪꯉꯦ ꯈꯪꯉꯦ
ꯑꯣꯦ ꯑꯗꯨ ꯅꯪ ꯉꯊꯦꯜꯕꯗꯣ ꯀꯩꯁ ꯌꯥꯝ ꯋꯥꯡꯗꯕꯗꯤ ꯃꯥꯜꯜꯂꯤꯦꯗꯤ ꯅꯣꯏ ꯍꯥꯏꯗꯤ ꯐꯣꯇꯣꯗ ꯐꯖꯕ ꯑꯣꯏꯅ ꯇꯧꯗ꯭ꯔꯣ ꯅꯨꯡꯁꯤꯜꯂꯀꯥꯟꯗ
ꯃꯍꯥꯎꯒꯤ ꯋꯥꯔꯤꯔ
ꯇꯨꯕꯨꯗꯤ ꯂ ꯉ ꯂꯩꯦ ꯀꯥꯏ ꯋꯥ ꯆꯂ ꯂꯩꯒ
ꯁꯄ ꯍꯥꯏꯔꯤꯁꯦ ꯃꯦꯞꯇ ꯌꯦꯡꯉ ꯆꯠꯇꯣꯏꯅꯦ
ꯅ ꯁ꯭ꯋꯥꯗꯨ ꯄ ꯈꯪꯉꯦꯅꯦ
ꯈꯪꯉꯤ
ꯅꯪꯪ ꯅꯪ ꯈꯨꯡꯒꯪꯗꯨꯗꯤ ꯈꯪꯉꯦ ꯑꯗꯨꯅꯤ
ꯎꯝ ꯑꯦ ꯍꯧꯖꯤꯛꯀ ꯃꯤꯌꯥꯝ ꯂꯩꯔꯤꯉꯩꯗ ꯂꯝ ꯈꯪꯗꯕ ꯀꯩ ꯂꯩꯗꯣꯏꯅꯣ ꯍꯥꯏꯁꯤꯕꯣ
ꯃꯥꯅꯤ ꯃꯥꯅꯦ ꯑꯁ ꯇ꯭ꯋꯦꯟꯇꯤ ꯇ꯭ꯋꯦꯟꯇꯤ ꯁꯤꯛꯁꯇ ꯈꯪꯕ꯭ꯔꯥꯕꯕ ꯑꯩꯅ ꯂꯥꯛꯑ
ꯃꯥꯅꯦ ꯃꯥꯅꯦ ꯑꯩꯅꯪ ꯉꯥꯡꯕꯗ ꯏꯁꯄꯦꯂꯤꯡ ꯁꯣꯏ ꯇꯧꯔꯤꯅꯦ
ꯎꯝ ꯎ ꯀꯔꯤ ꯉꯁꯥꯏ ꯀꯔꯤ ꯆꯥꯁꯤꯜꯂꯒꯦ
ꯉꯁꯥꯏꯒꯤ ꯌꯦꯟꯁꯥꯡꯗꯨꯕꯨ ꯀꯩꯅꯣꯒꯤ ꯅꯨꯡꯗꯥꯡ ꯈꯥꯃꯦꯟꯗꯨ ꯈꯔ ꯊꯣꯡꯕꯅꯦ ꯒꯥꯔꯃꯦꯟ ꯊꯣꯡ ꯑꯗꯨꯝ ꯈꯔ ꯂꯩꯔꯝꯃꯦ ꯑꯗꯨꯃ ꯆꯥꯥꯁꯜꯂꯦ ꯑꯗꯨꯒ ꯌꯨꯀꯤꯦ ꯀꯥꯡꯁꯣꯏ ꯀꯥꯡꯁꯣꯏ ꯇꯧꯕꯅꯦ ꯑꯗꯨꯒꯒ ꯇꯧꯔꯒ ꯑꯅꯤꯗꯄꯥ ꯆꯔ
ꯀꯩꯝ ꯆꯠꯊꯣꯛꯇ꯭ꯔꯕꯣ ꯌꯨꯝꯗ ꯑꯗꯨꯝ ꯂꯩꯔꯦ
ꯆꯠꯇ꯭ꯔꯦꯗ ꯊꯕꯛ ꯍꯜꯂꯛꯑꯦ ꯊꯕꯛ ꯍꯜꯂꯛꯑꯒ ꯀꯩꯁꯨ ꯊꯗꯛꯄ ꯑꯗꯨꯝ ꯆꯠꯇ꯭ꯔꯦꯗ ꯑꯩꯁꯦ ꯁꯟꯗꯦꯜ ꯍꯔꯣꯝꯒꯤ ꯒꯥꯔꯤ ꯍꯥꯏꯐꯦꯠ ꯆꯥꯝꯁ ꯈꯣꯠꯁꯦꯅꯗꯤ ꯈꯜꯂꯝꯕꯅꯦ ꯆꯥꯝꯗꯤ ꯆꯥꯝꯗ꯭ꯔꯤꯌꯦ ꯑꯗꯨꯃꯥꯏꯅꯗꯤ ꯈꯜꯂꯤ
ꯈꯜꯂꯤꯕ ꯑꯗꯨꯝ
ꯈꯟ ꯍꯥꯏꯁꯦ ꯀꯩꯅꯣꯅꯦ ꯑꯩ ꯀꯩꯅꯣ ꯇꯧꯈꯤꯕꯅꯦ ꯒꯥꯔꯤ ꯆꯥꯝꯅꯕ ꯑꯩ ꯕꯦꯇ꯭ꯔꯤꯗꯣ
ꯎꯝ ꯎꯝ ꯑꯣ ꯆꯔ ꯆ ꯐꯦꯇꯦ ꯗꯦ꯭ ꯀ ꯂꯩꯕ
ꯑ ꯑꯗꯨꯒꯤ ꯃꯩ ꯌꯥꯎ ꯑꯗꯨ ꯑꯩꯅ ꯆꯥꯛ ꯆ ꯉꯥꯡ ꯇꯧꯔꯝꯕꯅꯦ ꯉ ꯑꯦꯕꯨ ꯀ ꯁꯨꯝ ꯀꯩꯅꯣ ꯇ ꯀꯣꯊꯥ
ꯑꯣꯦ
ꯑꯗꯣ ꯅꯪꯁꯨ ꯀꯩꯅꯣꯁꯦ ꯊꯕꯛ ꯂꯩꯕ꯭ꯔꯥ ꯀꯃꯥꯏꯅ ꯇꯧꯒꯦ ꯍꯧꯖꯤꯛ ꯃꯇꯝꯁꯤꯕꯣ
ꯑ ꯂꯩꯇꯦꯗ ꯀꯩꯝ ꯇꯧꯗꯦ ꯀꯣꯂꯦꯖꯁꯨ ꯆꯠꯇꯕꯅꯤꯅ ꯐꯣꯟ ꯈꯔ ꯌꯦꯡ ꯐꯣꯟ ꯈ ꯈꯔ ꯑꯩ ꯅꯠꯇꯦ ꯐꯣꯟ ꯅꯨ ꯃꯤ ꯆꯨꯞꯄ ꯑꯃꯅ ꯌꯦꯡꯉ ꯂꯩꯇꯣꯏꯔꯤꯁꯦ
ꯎꯝ ꯑꯗꯨ ꯑꯣꯏꯔꯒꯅ ꯀꯩꯅꯣ ꯇꯧꯔꯣꯗꯅ ꯉꯥꯏꯍꯥꯛ ꯆꯠꯊꯣꯔꯣꯗꯅ ꯒꯥꯔꯤ ꯑꯩꯁꯨ ꯂꯥꯡꯒꯗꯕꯅꯤ ꯅꯪꯒꯤꯁꯨ ꯃꯣꯠꯂꯝꯒꯅꯤ ꯍꯥꯏꯐꯠ ꯆꯥꯃꯤꯟꯅꯔꯁꯦ
ꯆꯥꯡꯅꯤ ꯆꯥꯡ ꯆꯥꯡꯂ ꯊꯀꯤꯦ ꯊꯈꯤꯦ
ꯎꯝ ꯅꯪ ꯊꯂꯛꯀꯦ ꯍꯥꯏꯁꯤꯦ ꯄꯨꯡ ꯀꯌꯥꯗ ꯌꯧꯔ ꯌꯧꯔꯛꯇꯣꯏꯅꯣ ꯀꯃꯥꯏꯅ ꯇꯧꯕꯅꯣ
ꯑ ꯄꯨꯡ ꯃꯉꯥꯒ ꯃꯤꯅꯤꯠ ꯇꯥꯇ ꯇꯦꯠꯅꯤꯅ ꯑꯗꯨꯗꯤ ꯊꯥꯔꯇꯤꯗ ꯌꯧꯔꯛꯑꯗꯤ ꯌꯥꯔꯦ ꯀꯩꯅꯣ
ꯏ ꯅ ꯌ ꯌꯥꯝ ꯂꯥꯞꯇꯣꯏ ꯂꯥꯞꯇꯣꯏꯅꯤ ꯀꯩꯅꯣ ꯀꯨꯏꯅ ꯆꯪꯗꯣꯏꯁꯤ ꯀꯒꯤꯅꯣ ꯅꯪ ꯀꯩꯗꯧꯔꯤꯒꯦ
ꯑꯦ ꯑꯩ ꯍꯥꯏꯖꯗꯤꯅꯦ ꯉꯁꯥꯏ ꯋꯥꯁꯔꯨꯝꯗ ꯂꯩꯔꯅ
ꯆꯦ ꯑꯗꯨꯝ ꯀꯨꯜ ꯂꯩꯔꯕ ꯍꯥꯏꯁꯤꯕꯣ ꯀꯨꯏꯃꯟꯗ꯭ꯔꯣ ꯗꯥꯏꯔꯤꯌꯥꯒ ꯇꯧꯔꯕꯣ
ꯇꯞ ꯗꯦꯗꯥ ꯎꯝꯗ ꯑꯗꯨꯝ ꯅꯨꯡꯉꯥꯏꯇ꯭ꯔꯣ ꯅꯉꯣꯟꯗꯒꯤ ꯑꯃꯣꯠꯞꯄ ꯈꯔ ꯎꯊꯣꯛꯈꯤꯗꯣꯏꯅꯦ
ꯂꯥꯛꯁꯤꯜꯂꯣ ꯂꯥꯛꯁꯤꯜꯂꯣ ꯀꯩꯅꯣ ꯇꯧꯕꯅꯦ ꯑꯩ ꯕꯦꯇ꯭ꯔꯤꯗꯨ ꯐꯨꯜ ꯑꯣꯏꯁꯜꯂꯛꯑꯕꯅꯦ ꯆꯥꯔꯁ ꯉꯁꯥꯏꯗꯩꯩ ꯇꯧꯕꯅꯤꯅ
ꯍꯣꯏ ꯍꯣꯏ ꯑꯗꯨꯗꯤ ꯂꯥꯛꯅꯨ ꯇꯧꯔꯒꯦ ꯑꯩꯁꯨ ꯂꯣꯏꯁꯤꯜꯂꯛꯈꯤꯒꯦ ꯑꯗꯨꯗꯤ ꯊꯝ ꯊꯝꯃꯖꯦ
ꯍꯣ ꯍꯣ ꯐꯔꯦ ꯐꯔꯦ ꯑꯗꯨꯗꯤ ꯊꯦꯡ ꯊꯦꯡꯅꯔꯁꯦ ꯑꯗꯨꯗꯤ
ꯑꯣ